ꯍꯜꯂꯣ
ꯍꯜꯂꯣ ꯀꯩꯗꯧꯔꯤꯒꯦ
ꯐꯝꯃꯤꯌꯦ ꯅꯪꯗꯤ
ꯑꯩ ꯂꯦꯞꯄꯔꯒ ꯂꯩ
ꯑꯣ
ꯀꯅꯥ ꯀꯅꯥ ꯂꯩꯕ꯭ꯔꯣ
ꯏꯊꯟꯇꯅꯦ ꯅꯪꯗꯤ
ꯏꯃꯥꯟꯕꯤꯒ ꯂꯩꯌꯦ
ꯑꯣ
ꯏꯃꯥꯟꯕꯤꯒ ꯂꯩꯌꯦ
ꯉꯁꯤꯒꯤ ꯀꯩ ꯍꯦꯟꯖꯥꯡ ꯆꯥꯔꯒꯦ
ꯑ ꯑꯂꯨꯒ ꯈꯥꯃꯦꯟ ꯑꯁꯥꯡꯕꯗꯣ ꯕꯔ꯭ꯤꯟꯖꯜꯗꯣ
ꯑꯣ ꯑꯣ ꯈꯪ ꯈꯪ
ꯑꯗꯨꯒ ꯆꯥꯏꯌꯦ ꯅꯪꯗꯤ
ꯑꯩꯅ ꯀꯩꯅꯣ ꯀꯥꯡꯁꯣꯏ ꯆꯥꯏꯌꯦ
ꯑꯁ ꯀꯪꯁꯣꯏꯅ ꯍꯥꯎꯔꯝꯅꯤ ꯗꯨꯗꯤ
ꯎꯝ ꯍꯥꯎꯋꯦ
ꯀ꯭ꯔꯤ ꯀ꯭ꯔꯤ ꯇꯧꯔꯤꯅꯣ ꯍꯟꯗꯛꯇꯤ
ꯍꯟꯗꯛ ꯑꯩ ꯀꯩꯁꯨ ꯇꯧꯗꯦꯗ ꯅꯪꯗꯤ
ꯑꯩꯁꯨ ꯑꯗꯨꯝ ꯁ꯭ꯀꯨꯜ ꯀꯥꯔꯒꯁꯣ ꯑꯗꯨꯝ ꯂꯩꯌꯦ
ꯁ꯭ꯀꯨꯜ ꯀꯥꯔꯤꯌꯦ
ꯍꯣꯏ
ꯑꯣ
ꯌꯥꯝ ꯐꯩꯅꯦ ꯑꯗꯨꯗꯤ
ꯎꯝ ꯅꯨꯡꯉꯥꯏꯔꯤꯕ꯭ꯔꯣ ꯀ꯭ꯂꯥꯁ ꯇꯨꯋꯦꯜꯐ
ꯑꯣ ꯑꯗꯨꯗꯤ ꯑꯩꯅ ꯍꯜꯂꯤꯅꯦ ꯁꯣꯝꯗꯒꯤ
ꯍꯜꯂꯝꯅꯤ
ꯎꯝ
ꯅꯨꯡꯉꯥꯏꯔꯤꯕ꯭ꯔꯣ
ꯅꯨꯡꯉꯥꯏꯔꯤ
ꯑꯣ ꯑꯣ ꯐꯩꯌꯦ ꯅꯨꯡꯉꯥꯏꯔꯗꯤ
ꯎꯝ ꯅꯪꯁꯨ ꯅꯉꯥꯏꯔꯤꯕ ꯅꯠꯇ꯭ꯔꯣ
ꯎꯝ
ꯉꯁꯤꯗꯤ ꯁ꯭ꯀꯨꯜ ꯆꯠꯇ꯭ꯔꯣ
ꯍꯣꯏ
ꯑꯣ
ꯁ꯭ꯀꯨꯜ ꯆꯠꯇ꯭ꯔꯦ ꯉꯁꯤ
ꯁꯨꯇꯤ ꯂꯩꯕꯩꯔꯣ
ꯎꯝ ꯁꯨꯇꯤ ꯂꯩꯇꯦ ꯆꯠꯅꯤꯡꯗꯕꯩ
ꯑꯣ
ꯇꯥꯕ꯭ꯔꯣ
ꯑ ꯇꯥꯏꯌꯦ
ꯅꯪꯗꯤ ꯀ꯭ꯔꯤ ꯀ꯭ꯔꯤ ꯇꯧꯔꯤꯅꯣ
ꯑꯩꯩ ꯀꯣꯂꯦꯖ ꯆꯠꯊꯔꯤꯌꯦ
ꯑꯣ ꯑꯣ ꯐꯩꯌꯦ
ꯎꯝ
ꯁꯣꯝ ꯍꯣꯁꯇꯦꯜ ꯂꯩꯕ꯭ꯔꯣ ꯅꯠꯇ꯭ꯔꯒ ꯔꯦꯟꯒꯨꯝꯗ ꯂꯩꯕ꯭ꯔꯣ
ꯎꯝ ꯔꯦꯟꯗ ꯂꯩꯌꯦ
ꯑꯣ ꯅꯊꯟ ꯑ ꯅꯃꯥꯟꯅꯕꯤꯁꯤꯡꯒ ꯂꯩꯃꯤꯟꯅꯩꯕꯀꯣ ꯑꯗꯨꯗꯤ
ꯍꯣꯏ ꯍꯣꯏ
ꯑꫭ
ꯅꯪꯗꯤ
ꯑꯩꯗꯤ ꯌꯨꯝꯗꯩ ꯑꯗꯨꯝ ꯂꯩꯌꯦ
ꯑꯣ ꯑꯣ ꯐꯩꯌꯦ ꯌꯨꯝꯗ ꯂꯩꯕꯗꯨꯅ
ꯎꯝ ꯌꯨꯝ ꯃꯤꯁꯇ ꯇꯧꯕ꯭ꯔꯥ
ꯇꯧꯋꯥ
ꯃꯔꯛ ꯃꯔꯛꯇ ꯑꯗꯨꯝ ꯅꯣꯡ ꯆꯨꯕꯒꯨꯝꯕꯀ ꯑꯗꯨꯒꯨꯝꯕ ꯇꯧꯔꯗꯤ ꯌꯥꯝ ꯌꯥꯝ ꯃꯤꯁꯦꯞ ꯇꯧꯋꯦ ꯇꯨꯒ ꯑ ꯄꯤꯕ ꯂꯣꯏꯈ꯭ꯔꯦ ꯍꯞꯇꯥ ꯑꯃ ꯄꯤꯈ꯭ꯔꯦꯕ ꯑꯗꯣ ꯑꯃ ꯄꯤꯕꯗꯣ ꯂꯣꯏꯌꯦꯕ
ꯎꯝ
ꯑꯗꯨꯗ ꯑꯃꯨꯛ ꯁꯀꯨꯜ ꯀꯅꯕ ꯍꯣ ꯎꯝ ꯑꯁ ꯑꯩꯒꯤ ꯐꯣꯟꯗꯨ ꯌꯥꯝ ꯁꯥꯕ ꯅꯉ ꯂꯣꯏꯅꯦ
ꯃꯈꯥꯗ ꯊꯝꯃꯣ ꯈꯔ ꯏꯪꯅꯕ
ꯈꯣꯟ ꯅꯪꯒꯤ ꯈꯣꯟꯖꯦꯜ ꯇꯥꯔꯔꯣꯏ ꯑꯗꯨꯒꯤ
ꯑꯗꯨꯝ ꯚꯣꯂꯌꯨꯝ ꯂꯩꯈꯠꯂꯣ ꯇꯥꯕꯅꯦ
ꯑꯩꯒꯤ ꯏꯁꯄꯤꯀꯔꯗꯣ ꯏꯁ ꯀꯩꯅꯣ ꯇꯧꯕ ꯈꯣꯟꯖꯦꯜꯗꯨ ꯈꯔ ꯍꯣꯏ ꯐꯖꯅ ꯇꯥꯗꯕꯀꯣ
ꯎꯝ
ꯀꯌꯥꯔ ꯗꯣ ꯈꯔꯥ ꯀꯍꯥꯏꯁꯤꯔꯥ ꯌꯥꯗ꯭ꯔꯦꯕ
ꯎꯝ ꯁꯨꯝ ꯁꯥꯏꯟꯁꯔꯣ ꯅꯠꯇ꯭ꯔꯒ ꯑꯥꯔꯠꯁꯔꯣ ꯁ꯭ꯇ꯭ꯔꯤꯝꯁꯦ
ꯁꯥꯏꯟꯁ
ꯎꯝ ꯐꯩꯅꯦ ꯎꯝ ꯀꯟꯅ ꯍꯣꯠꯅꯧ ꯌꯥꯝ ꯂꯨꯕꯅꯦ ꯁꯥꯏꯟꯁꯇꯤ
ꯍꯣꯏ ꯌꯥꯝ ꯂꯨꯋꯦ ꯁꯥꯏꯟꯁ ꯂꯧꯕꯤꯕꯒꯤꯀꯣ ꯃꯊꯥ ꯁꯥꯔ ꯂꯩꯔꯕꯝꯅꯦ ꯍꯧꯖꯤꯛ
ꯑꯩꯐꯥꯎ ꯀ꯭ꯂꯥꯁ ꯏꯂꯦꯚꯦꯟꯗ ꯁꯥꯏꯟꯁ ꯂꯧꯔꯨꯔꯒ ꯉꯝꯗꯕꯒꯤ ꯁ꯭ꯀꯨꯜ ꯆꯦꯟꯖ ꯇꯧꯔꯒ ꯑꯥꯔꯠꯁ ꯃꯨꯛ ꯂꯧꯔꯤꯅꯦ ꯑꯩ
ꯑꯣ ꯑꯣ ꯁ꯭ꯀꯨꯜ ꯆꯦꯟꯖ ꯇꯧꯔꯒꯀꯣ
ꯎꯝ ꯅꯠꯇ꯭ꯔꯗꯤ ꯑꯩꯈꯣꯏ ꯁ꯭ꯀꯨꯜꯗꯣ ꯑꯥꯔꯠꯁꯀꯤ ꯁꯦꯠ ꯂꯩꯇ꯭ꯔꯦ ꯍꯥꯏꯔꯛꯄ
ꯎꯝ
ꯑꯗꯨꯗꯨꯒꯤ ꯑꯩꯁꯦ ꯑꯥ ꯀꯩꯅꯣ ꯑꯇꯣꯞꯄ ꯁ꯭ꯀꯨꯜꯗ ꯍꯣꯡꯉꯒ ꯑꯃꯨꯛ ꯑꯥꯔꯠꯁ ꯂꯧꯋꯦꯕ
ꯑꯣ ꯐꯩꯌꯦ
ꯎꯝ ꯌꯥꯝ ꯀꯟꯅ ꯍꯣꯠꯅꯧ ꯌꯥꯝ ꯂꯨꯕꯅꯦ ꯀꯣꯆꯤꯡꯒ ꯈꯗꯤ ꯆꯠꯄ ꯅꯠꯇ꯭ꯔꯣ
ꯑꯣꯏ ꯍꯧꯖꯤꯛꯗꯤ ꯀꯣꯆꯤꯡ ꯂꯧꯔꯒ ꯂꯩꯌꯦ
ꯎꯝ
ꯅꯣꯏꯗꯤ ꯀꯩ ꯀꯩ ꯏꯟꯁꯥꯡ ꯆꯥꯔꯒꯦ ꯑꯩꯌꯨꯛ
ꯀꯥꯡꯁꯣꯏ ꯀꯥꯡꯁꯣꯏ
ꯑꯣ ꯑꯣ ꯀꯥꯡꯁꯣꯏꯅ ꯍꯥꯎꯕꯅꯤꯗ ꯁꯥ ꯆꯥꯕ ꯁꯔꯨꯛꯄꯨꯗꯤ ꯁꯣꯏꯅ ꯍꯥꯎꯕꯅꯦ
ꯁꯣꯝ ꯋꯥꯔꯜ ꯀꯞꯀꯥ ꯌꯦꯡꯕ꯭ꯔꯣ
ꯎꯝ ꯑꯁ ꯀꯩ ꯍꯥꯏꯗꯨ ꯑꯦꯚ꯭ꯔꯤꯗꯦꯗꯤ ꯌꯦꯡꯗꯦ ꯑꯩꯅ ꯁꯞꯄꯣꯔꯠ ꯇꯧꯕꯗꯣ ꯑꯗꯨ ꯅꯨꯃꯤꯠ ꯈꯛꯇ ꯑꯗꯨꯝ ꯌꯦꯡꯉꯦ
ꯑꯦ ꯀꯅꯥ ꯀꯅꯥ ꯁꯞꯄꯣꯔꯠ ꯇꯧꯒꯦ ꯑꯗꯨꯗꯤ
ꯑꯩꯗꯤ ꯃꯦꯁꯤ ꯃꯦꯁꯤ ꯐꯦꯟꯅꯦ
ꯆꯞ ꯃꯥꯟꯅꯩꯅꯦ ꯑꯗꯨꯗꯤ ꯈꯣꯏꯅꯤ
ꯑꯥ ꯑꯁ ꯃꯤ ꯑꯁꯤꯗꯩ ꯑꯁꯤꯗ ꯌꯥꯎꯕꯁꯤꯡꯁꯦ ꯑꯁ ꯑꯌꯥꯝꯕꯅꯥꯅꯦ ꯃꯦꯁꯤꯕꯨ ꯗꯨꯝ ꯁꯞꯄꯣꯔꯠ ꯇꯧꯕ ꯃꯥꯜꯂꯦꯀꯣ
ꯑꯥ ꯃꯤ ꯈꯔꯗꯤ ꯔꯣꯅꯥꯜꯗꯣ ꯄꯥꯝꯕꯁꯨ ꯑꯗꯨꯝ ꯌꯥꯎꯕꯅꯦ ꯑꯩꯗꯤ ꯔꯣꯅꯥꯜꯗꯣꯗꯤ ꯄꯥꯝꯃꯦ
ꯑꯩꯉꯣꯟꯗ ꯍꯥꯏꯔꯛꯄꯁꯤꯡꯁꯦ ꯀꯩ ꯐꯦꯟꯅꯣ ꯀꯩ ꯐꯦꯟ ꯑꯗꯨꯝ ꯍꯥꯏꯔ ꯑꯩ ꯃꯦꯁꯤ ꯑꯁ ꯂꯣꯏꯅꯃꯛ ꯃꯥꯟꯅꯩꯅꯦ ꯑꯩꯁꯨ ꯃꯥꯟꯅꯩ ꯑꯗꯨꯝ ꯍꯥꯏ ꯍꯥꯏꯔꯛꯄ ꯌꯥꯎ ꯍꯧꯖꯤꯛ ꯐꯥꯎꯇꯤ ꯔꯣꯅꯥꯜꯗꯣ ꯍꯧꯖꯤꯛ ꯐꯥꯎꯗꯤ ꯔꯣꯅꯥꯜꯗꯣꯕꯨ ꯁꯞꯄꯣꯔꯠ ꯇꯧꯕ ꯃꯤ ꯍꯥꯏ ꯂꯩꯇ꯭ꯔꯤ ꯍꯧꯖꯤꯛ
ꯎꯝ ꯑꯁꯦꯡꯕꯩ ꯑꯩ ꯊꯦꯡꯅꯔꯛꯇ꯭ꯔꯤ ꯑꯅꯝꯕꯅ ꯁꯨꯝ ꯍꯪꯕꯗ ꯀꯩꯅꯣ ꯉꯥꯛꯇ ꯑꯣꯏꯔꯦ ꯃꯦꯁꯤ ꯉꯥꯛꯇ ꯑꯣꯏꯔꯦ
ꯎꯝ ꯃꯤꯁꯤ ꯈꯛꯇꯪ ꯉꯥꯏ
ꯎꯝ ꯎꯝ ꯂꯩꯔꯤꯁꯦ ꯌꯨꯝꯁꯦ ꯌꯥꯝ ꯊꯞꯄꯩꯔꯣ
ꯍꯥꯥ
ꯅꯪꯅ ꯔꯦꯟꯗ ꯂꯩꯔꯤꯁꯦ ꯌꯨꯝꯁꯦ ꯌꯥꯝ ꯊꯥꯞꯄꯩꯔꯣ ꯅꯪꯒꯤ ꯑꯣꯔꯤꯖꯤꯅꯦꯜ ꯌꯨꯝꯗꯣ
ꯑꯨꯝ ꯑꯣꯔꯤꯖꯅꯦꯜ ꯅꯠꯇꯤꯌꯦ
ꯑꯩꯅ ꯍꯪꯉꯤꯁꯦ ꯅꯪ ꯍꯧꯖꯤꯛ ꯍꯧꯖꯤꯛ ꯍꯦꯟꯗ ꯂꯩꯗꯅꯀꯣ
ꯑꯥ
ꯑꯗꯣ ꯅꯪꯒꯤ ꯑꯣꯔꯤꯖꯤꯅꯦꯜ ꯌꯨꯝꯗꯣ ꯌꯥꯝ ꯊꯥꯞꯄꯩꯔꯥ ꯍꯪꯕ
ꯎꯝ
ꯑꯣ
ꯑꯩ ꯍꯧꯖꯤꯛ ꯂꯩꯕ ꯔꯦꯟꯗꯁꯨꯀꯣ ꯑꯩꯈꯣꯏ ꯁ꯭ꯀꯨꯜꯒ ꯈꯔ ꯂꯥꯞꯄꯦꯕ
ꯅꯣꯏ ꯁ꯭ꯀꯨꯜꯒꯁꯨ ꯈꯔ ꯂꯞꯄꯦ
ꯍꯣꯏ ꯂꯥꯏꯟꯗ ꯆꯠꯂ ꯂꯩꯕꯅꯤ ꯈꯣꯡ ꯆꯠꯇꯦ ꯆꯤꯡ ꯂꯧꯕꯒꯤꯀꯣ ꯑꯗꯨꯒꯤ ꯂꯩ ꯑꯁꯤꯗ ꯂꯩꯕ ꯑꯗꯨꯒꯤ ꯍ ꯅꯣꯡ ꯆꯨꯔꯄ꯭ꯔꯣ ꯅꯣꯏꯗ
ꯆꯨꯔꯤꯗ ꯆ
ꯎꯝ ꯇꯨꯗꯩ ꯑꯩꯈꯣꯏꯗꯁꯨ ꯅꯣꯡꯃ ꯅꯣꯡꯗꯤ ꯑꯗꯨꯝ ꯑꯃ ꯂꯩꯌꯦꯦ ꯑꯃ ꯐꯥꯎ ꯆꯨꯔꯛꯇꯦ ꯁꯤꯗꯗꯤ
ꯎꯝ
ꯑꯩꯈꯣꯏ ꯈꯨꯟꯗꯗꯤꯀꯣ ꯅꯣꯡ ꯑꯗꯨꯝ ꯆꯨꯕ ꯌꯥꯏꯌꯦ ꯑꯗꯣ ꯑꯩꯈꯣꯏꯗꯗꯤ ꯑꯁ ꯅꯣꯡ ꯑꯗꯨꯝ ꯅꯣꯡꯁꯨ ꯆꯨꯔꯛꯔꯣꯏ ꯑꯗꯨꯝ ꯏꯊꯟꯇ ꯑꯃꯨꯛ ꯇꯣꯛꯈ꯭ꯔꯅꯤ
ꯑꯣ
ꯑꯗꯨꯒꯤ ꯅꯣꯡꯃ ꯑꯃꯁꯨ ꯁꯥꯏꯗꯅ
ꯎꯝ
ꯑꯗꯨꯗꯤ ꯌꯥꯝ ꯁꯥꯔꯦ
ꯑꯗꯨꯅꯦ
ꯎꯝ
ꯅꯣꯡ ꯆꯨꯔꯥꯑꯗꯤ ꯐꯥꯒꯗꯕ
ꯍꯣꯏ
ꯑꯗꯣ ꯏꯁꯤꯡꯒꯗꯤ ꯀꯩꯁꯨ ꯇꯧ ꯏꯁꯤꯡꯒ ꯌꯥꯝ ꯍꯥꯏꯕꯗꯤ ꯂꯩꯕ꯭ꯔ ꯅꯠꯇ꯭ꯔꯒ ꯑꯗꯨꯝ ꯔꯦꯟꯗꯩ ꯑꯗꯨꯝ ꯄꯤꯔꯛꯄ꯭ꯔ
ꯑꯪ ꯔꯦꯟꯅ ꯑꯗꯨꯝ ꯄꯤꯔꯛꯑꯦ ꯑꯗꯣ ꯃꯔꯛ ꯃꯔꯗꯤꯀꯣ ꯏꯁꯤꯡ ꯂꯥꯛꯇꯦꯕꯀꯣ ꯑꯗꯨꯒꯤ ꯑꯗꯨꯝ ꯎꯝ ꯅꯨꯃꯤꯠ ꯑꯃꯗꯤ ꯁꯨꯔꯦ ꯑꯩꯈꯣꯏ ꯂꯩꯕꯗꯣ
ꯎꯝ
ꯑꯁ ꯑꯩ ꯁꯤꯗ ꯂꯩꯕꯗ ꯊꯥ ꯑꯃ ꯐꯥꯗ꯭ꯔꯤꯕ ꯍꯌꯦꯡꯅ ꯊꯥ ꯑꯃ ꯐꯥꯗꯣꯏꯅꯦꯕ
ꯑ ꯃꯤ ꯀꯌꯥꯂ ꯍꯥꯏꯩꯅ ꯅꯣꯏꯗꯦꯟ ꯑꯗꯨꯣ ꯅꯃꯥꯟꯅꯕꯤꯁꯤꯡꯅ ꯅꯣꯏꯔꯣꯝꯗ
ꯑꯩꯈꯣꯏ ꯏꯃꯥꯟꯅꯕꯤ ꯑꯩꯈꯣꯏ ꯑꯅꯤ ꯈꯛꯇꯅꯦ ꯑꯇꯣꯞꯄꯁꯨ ꯂꯩꯌꯦ ꯑꯇꯣꯞꯄ ꯅꯨꯄꯥꯁꯤꯡꯁꯨ ꯄꯖꯅ ꯑꯗꯨꯝ ꯂꯩꯌꯦ
ꯑꯣꯝ
ꯅꯨꯄꯥꯒ ꯅꯨꯄꯤꯗꯨꯝ ꯃꯤꯛꯁ ꯇꯧꯔ ꯂꯩꯕꯗꯣ
ꯎꯝ ꯎꯝ
ꯑꯗꯨꯒꯤ ꯔꯦꯟ ꯑꯣꯏꯕꯒꯤ
ꯎꯝ
ꯑꯁ ꯌꯨꯝꯗꯅ ꯂꯩꯕꯗꯣ ꯐꯕꯅꯦ
ꯎꯝ ꯑꯗꯣ ꯍꯥꯟꯅꯗꯤ ꯑꯗꯨꯝ ꯌꯨꯝ ꯂꯩꯔ ꯁ꯭ꯀꯨꯜ ꯆꯠꯂꯝꯕꯀꯣ
ꯍꯥꯥ
ꯍꯥꯟꯅꯗꯤ ꯌꯨꯝꯗ ꯁ꯭ꯀꯨꯜ ꯆꯠꯄ ꯅꯠꯇ꯭ꯔꯣ
ꯍꯣꯏ ꯀ꯭ꯂꯥꯁ ꯏꯂꯚꯦꯟꯗꯗꯤ ꯌꯨꯝꯗ ꯂꯩꯔꯒꯀꯣ ꯀꯣ ꯑꯗꯨꯝ ꯂꯥꯏꯟꯗ ꯑꯗꯨꯝ ꯆꯠꯂꯦ
ꯑꯥ
ꯂꯥꯞꯄꯦ ꯑꯗꯨꯒꯤꯁꯨ ꯑꯗꯨꯝ ꯆꯉ ꯑꯥ ꯀꯣꯆꯤꯡ ꯂꯣꯟꯅꯤꯡꯉꯥꯏ ꯂꯩꯕꯅꯤꯅ ꯀꯣꯆꯤꯡ ꯂꯧꯗ꯭ꯔꯗꯤ ꯂꯩꯔꯣꯏꯗ ꯅꯦꯟꯗꯁꯨ
ꯎꯝ
ꯎꯝ
ꯅꯝ ꯀꯥꯟ ꯅꯍꯅꯣ
ꯑꯣ
ꯍꯝ ꯍ
ꯌꯥꯝ ꯅꯨꯡꯉꯥꯏꯌꯦ ꯑꯗꯨꯃꯥꯏꯅ ꯍꯥꯏꯕꯤꯕꯗꯣ
ꯎꯝ
ꯅꯪꯗꯤ ꯅꯆꯤꯟꯅꯥꯎ ꯀꯌꯥ ꯂꯩꯕ꯭ꯔꯣ
ꯑꯅꯤ ꯂꯩꯌꯦ ꯅꯪꯁꯦ
ꯑꯩꯅ ꯇꯔꯨꯛ
ꯑꯣ ꯌꯥꯝꯃꯤꯅꯦꯗꯤ ꯛ ꯆꯠ ꯆꯟꯕꯤꯅꯤꯅꯦ
ꯑ ꯅꯪꯒꯤ ꯅꯪꯒꯤ ꯅꯨꯄꯤ ꯑꯅꯤꯔꯣ ꯅꯨꯄꯥ
ꯑ ꯅꯨꯄꯤ ꯉꯥꯛꯇ ꯑꯅꯤꯅꯦ ꯑꯩꯈꯣꯏꯗꯤ
ꯑꯣ ꯑꯣ ꯑꯗꯨꯗꯤ ꯌꯥꯝ ꯅꯨꯡꯉꯥꯏꯔꯕꯅꯤꯅꯦ
ꯎꯝ ꯅꯣꯏꯗꯤ
ꯑꯩꯣꯏꯗꯤ ꯅꯨꯄꯤ ꯃꯉꯥꯒꯨꯝ ꯅꯨꯄꯥ ꯑꯃ
ꯑꯣ ꯅꯨꯄꯥ ꯉꯥꯏꯔꯤꯗꯣ ꯑꯣꯏꯔꯝꯅꯤꯅ ꯌꯥꯝꯃꯤꯁꯦ
ꯈ꯭ꯋꯥꯏꯗꯤ ꯑꯇꯣꯝꯕ ꯑꯣꯏꯔꯦ ꯅꯨꯄꯥꯁꯦ
ꯎꯝ
ꯎꯝ ꯈꯪꯗ꯭ꯔꯦ
ꯎ
ꯌꯥꯝ ꯁꯥꯏꯌꯦ ꯑꯗꯨꯝ ꯑꯁ ꯍꯥꯏꯁ ꯃꯅꯨꯡꯗ ꯃꯅꯨꯡꯗ ꯈꯛꯇ ꯑꯗꯨꯝ ꯂꯩꯕꯒꯤ ꯃꯄꯥꯟ ꯊꯣꯛꯅꯤꯡꯉꯥꯏꯁꯨ ꯇꯟꯅ ꯁꯥꯕꯅ
ꯎꯝ ꯑꯗꯨꯅꯦ ꯒꯥꯔꯤ ꯃꯈꯣꯡꯁꯨ ꯌꯥꯝ ꯇꯥꯏꯕ ꯅꯣꯏꯔꯣꯝꯗꯒꯤꯀꯣ
ꯍꯥꯥ
ꯒꯥꯔꯤ ꯃꯈꯣꯟꯜꯁꯨ ꯌꯥꯝ ꯇꯥꯏꯕ
ꯍ ꯑꯩꯈꯣꯏ ꯁꯣꯔꯣꯛ ꯃꯅꯥꯛꯇ ꯂꯩꯕꯒꯤꯀꯣ ꯑꯗꯨꯒꯤ ꯅꯪꯗꯤ ꯀꯩꯅꯣ ꯆꯤꯡꯗ ꯂꯩꯕ꯭ꯔꯣ ꯇꯝꯄꯥꯛꯇ ꯂꯩꯕ꯭ꯔꯣ
ꯑꯩꯗꯤ ꯇꯝꯄꯥꯛꯇꯩꯅꯦ
ꯑꯣ
ꯅꯪꯗꯤ
ꯑꯩꯗꯤꯀꯣ ꯆꯤꯡ ꯁꯨ ꯅꯠꯇꯦ ꯇꯝꯄꯥꯁꯨ ꯅꯠꯇꯦ ꯃꯌꯥꯏ ꯃꯌꯥꯏ ꯍꯥꯏꯕ ꯇꯥꯔꯦ ꯎꯝ ꯈꯝꯂꯝ ꯃꯅꯤ
ꯈꯪꯉꯦ
ꯍꯣꯔꯦꯟ ꯍꯥꯏꯔꯛꯑꯣ ꯑꯥ ꯏꯕꯣꯇꯣꯜ ꯁꯥꯅ
ꯑꯣ
ꯅꯪꯗꯤ ꯀꯩꯅꯣ ꯁꯦꯀꯦꯟꯗ꯭ꯔꯤꯗ ꯀꯩ ꯀꯩ ꯁ꯭ꯀꯨꯜ ꯀꯥꯔꯛꯀꯦ
ꯑꯩꯅ ꯁꯃꯔꯐꯥꯎꯗ
ꯑꯣ ꯀꯥꯕ ꯅꯨꯡꯉꯥꯏꯔꯝꯅꯤ ꯄ꯭ꯔꯥꯏꯚꯦꯠ ꯑꯣꯏꯔꯕꯝꯅꯤꯀꯣ
ꯑꯥ ꯄ꯭ꯔꯥꯏꯚꯦꯠꯅꯦ
ꯎ ꯑꯣ
ꯅꯨꯕꯗꯤ ꯅꯨꯡꯉꯥꯏ ꯑꯗꯨꯝ
ꯇ ꯑꯦꯌꯦ ꯆꯔ ꯇ
ꯍ ꯅꯣꯏ ꯃꯃꯥ ꯅꯨꯄꯥ ꯃꯣꯏꯗꯤ ꯅꯨꯡꯉꯥꯏꯔꯤꯕ꯭ꯔꯣ
ꯑ ꯑꯩ ꯑꯩꯈꯣꯏ ꯕꯥ ꯂꯩꯈꯤꯗ꯭ꯔꯦ ꯁꯤꯡꯒꯜ ꯃꯥꯗꯔꯅꯦ ꯑꯩꯈꯣꯏ ꯃꯥꯕꯥ
ꯑꯩꯒ ꯃꯅꯦ
ꯎꯝ ꯁꯦꯝ ꯁꯦꯝꯃꯤ ꯑꯗꯨꯗꯤ
ꯍꯣꯏ